ꯍꯂꯞ
ꯈꯥ
ꯇꯥꯏ ꯇꯥꯏ ꯀꯗꯧꯅꯣ ꯇꯥꯏ ꯇꯥꯏ
ꯀꯩꯗꯧꯔꯤꯅꯣ
ꯑꯁ ꯐꯃꯨꯡꯗ ꯍꯞ ꯂꯩꯗ ꯅꯪꯗꯤ
ꯑꯩꯗꯤ ꯃꯨꯚꯤ ꯌꯦꯡꯉꯒ ꯂꯩꯕꯅꯦ
ꯑꯁ ꯈꯪꯗ꯭ꯔꯦꯅꯦ ꯑꯩꯗꯤ ꯀꯩ ꯃꯊꯦꯜꯆꯥꯒ
ꯎꯝ ꯑꯩꯈꯣꯏꯗꯣ ꯀꯥꯡꯁꯣꯏ ꯆꯥꯏꯗ
ꯑꯁ ꯍꯥꯎꯔꯦꯍꯦ
ꯅꯪꯗꯤꯌꯦ
ꯎ ꯑꯩꯈꯣꯏ ꯉꯥ ꯉ ꯆꯥꯕꯤꯈ꯭ꯔꯦ
ꯑꯣ ꯌꯥꯝ ꯐꯩꯌꯦꯅ ꯊꯕꯛ ꯆꯠꯇ꯭ꯔꯣ ꯅꯣꯏꯗꯤ ꯅꯪꯗꯤ
ꯀꯩꯊꯕ ꯊꯕꯛ ꯆꯠꯇꯦ ꯂꯧꯁꯨ ꯂꯣꯏꯔꯦ
ꯑꯣ ꯈꯨꯅ ꯂꯩꯕ꯭ꯔꯣ
ꯐꯟꯗ ꯂꯩꯌꯦ ꯅꯪꯗꯤ
ꯑꯩꯗꯤꯀꯣ ꯇꯝꯄꯥꯛꯇ
ꯇꯝꯄꯥꯛ ꯇꯔꯣ ꯅꯪꯁꯨ
ꯑꯥ
ꯇꯝꯄꯥꯛꯗꯒꯤ ꯑꯣꯏꯔꯦꯅꯦ ꯑꯩꯁꯨ ꯇꯝꯄꯥꯛꯗꯒꯤꯅꯤꯅꯦ ꯇꯝꯄꯥꯛꯁꯨ ꯅꯠꯇꯦ ꯑꯩꯗꯤ ꯆꯤꯡꯁꯨ ꯅꯠꯇꯦ ꯃꯌꯥꯏꯗ
ꯑꯣ ꯈꯪꯉꯩ ꯈꯪꯉꯩ
ꯎꯝ ꯀꯃꯥꯏ ꯀꯃꯥꯏ ꯇꯧꯔꯤꯒꯦ ꯍꯟꯗꯛꯁꯤꯕꯨ
ꯄꯪꯍꯤꯡꯗ ꯍꯤꯡꯉꯤꯗ ꯑꯩꯈꯣꯏꯗꯤ
ꯎꯝ ꯄꯪꯆꯥꯥ ꯆꯥꯔꯒ ꯇꯪ ꯍꯤꯡꯕꯀꯣ
ꯎꯄꯥꯏ ꯂꯩꯇ꯭ꯔꯦ
ꯑꯗꯨꯅꯦ ꯑꯗꯨ ꯆꯨꯝꯗꯕꯅꯦ
ꯉꯔꯥꯡꯗꯣ ꯕꯣꯜ ꯌꯦꯡꯕ꯭ꯔꯣ ꯅꯣꯏꯗꯤ
ꯑꯁ ꯉꯔꯥꯡ ꯑꯩ ꯕꯣꯜ ꯌꯦꯡꯗ꯭ꯔꯦ ꯇꯨꯝꯕꯗ ꯈꯪꯍꯧꯗ꯭ꯔꯦ
ꯎ
ꯕꯣꯜ ꯌꯦꯡꯒꯗꯤ ꯌꯦꯡꯒꯦ ꯍꯥꯏꯔꯗꯤ ꯉꯥꯏꯔꯒ ꯂꯩꯕꯅꯤ ꯄꯨꯡ ꯕꯣꯔꯣ ꯄꯨꯡ ꯑꯃ ꯇꯥꯗꯧꯔꯦꯗ ꯑꯁ ꯃꯤꯅꯤꯠ ꯄꯨꯡꯈꯥꯏ ꯃꯨꯛꯇꯤ ꯋꯥꯠꯂꯤ ꯍꯥꯏꯅ ꯉꯥꯏꯍꯥꯛꯇꯪ ꯐꯝꯃꯒ ꯍꯤꯞꯔꯒ ꯍꯤꯞꯀꯦ ꯍꯥꯏꯅ ꯐꯝꯕꯀꯣ ꯑꯗꯨꯗꯒꯤ ꯑꯗꯨꯝ ꯇꯨꯝꯈꯔꯦ ꯅꯪꯗꯤ ꯌꯦꯕꯔꯣ
ꯂꯩꯔꯤꯅꯦ ꯅꯪꯅ ꯑꯗꯨꯗꯤ ꯑꯩꯈꯣꯏꯗꯤ ꯌꯦꯡꯗꯦꯗ
ꯐꯌꯦꯗ ꯃꯥ
ꯑꯩꯈꯣꯏ ꯗꯥꯗꯥ ꯃꯣꯏꯗꯤ ꯌꯦꯡꯕ ꯃꯥꯜꯂꯦ
ꯎꯝ ꯑꯩꯗꯤ ꯉꯥꯏ ꯉꯥꯏꯔꯒ ꯑꯗꯨꯝ ꯑꯅꯤꯔꯛ ꯁꯨꯔꯦ ꯇꯨꯝꯂꯝꯕ
ꯅꯪ ꯀꯣꯂꯦꯖ ꯀꯥꯕ ꯂꯣꯏꯔꯕꯣ
ꯂꯣꯏꯔꯦ ꯅꯪꯗꯤ
ꯑꯩꯁꯨ ꯂꯣꯏꯔꯦꯗ
ꯑꯗꯨꯗꯤ ꯌꯨꯝ ꯄꯥꯂꯣꯍꯦ
ꯋꯥꯠꯂꯤꯗ ꯀꯩꯅꯣ
ꯎꯝ ꯋꯥꯠꯇ꯭ꯔꯤ ꯃꯇꯝ ꯂꯩꯇ꯭ꯔꯦ
ꯎ
ꯍꯦꯔꯣꯕꯨ ꯂꯩꯔꯗꯤ
ꯆꯍꯤ ꯀꯨꯟꯃꯉꯥ ꯐꯥꯎ ꯁꯨꯗ꯭ꯔꯦꯗ ꯀꯩꯅꯣ
ꯑꯩꯁ ꯅꯪ ꯁꯨꯗ꯭ꯔꯤꯕꯣ
ꯑꯥ
ꯀꯨꯟ ꯃꯉꯥ ꯅꯠꯇ꯭ꯔꯁꯨ ꯌꯨꯝ ꯄꯥꯝꯕ ꯌꯥꯗ꯭ꯔꯦ ꯍꯥꯏꯔꯁꯤꯕꯣ
ꯉꯜꯂꯦ ꯀꯩꯅꯣ
ꯑꯁ ꯃꯤꯠ ꯇꯔꯥꯅꯤꯄꯥꯜ ꯇꯔꯥꯃꯥꯄꯜ ꯀꯨꯜ ꯃꯨꯛ ꯄꯥꯜ ꯂꯩꯔꯤ ꯀꯥꯟꯁꯤꯗ ꯅꯣꯏꯅ ꯑꯗꯨꯝ ꯌꯦꯡꯉꯒ ꯂꯩꯒꯦ ꯍꯥꯏꯔꯣ
ꯑ ꯑꯁꯦ ꯑꯁꯤ ꯐꯣꯟꯁꯦ ꯑꯩꯈꯣꯏ ꯆꯦꯒꯤꯅꯤ
ꯑꯦ
ꯑꯩ ꯑꯩꯅ ꯄꯥꯏꯕ ꯑꯃ
ꯂꯣꯏꯔꯦ ꯑꯁ ꯈꯉꯦ ꯖꯥꯠ ꯖꯥꯠꯅꯤꯀꯣ ꯅꯣꯏꯅ ꯅꯣꯏꯅ ꯇꯧꯔꯤꯁꯦ
ꯃꯄꯨꯗꯣ ꯊꯕꯛ ꯆꯠꯊꯣꯛꯈꯤꯑ ꯑꯗꯨꯗ ꯃꯥ ꯅ ꯑꯩꯉꯣꯟꯗ ꯁꯤꯟꯅꯔꯝꯕ ꯃꯥꯏ ꯐꯣꯟꯗꯣ
ꯑꯠꯆꯥ ꯌꯥꯏ ꯀꯅꯆꯦꯗ ꯊꯕꯛ ꯌꯥꯝ ꯁꯤꯟꯕ ꯃꯥꯂꯤꯛ
ꯑꯥ ꯃꯥꯗꯤ ꯈꯔ ꯆꯦꯜꯂꯦꯕ
ꯎꯝ ꯐꯩ ꯐꯩ ꯅꯆꯦꯁꯨ ꯌꯨꯝ ꯄꯥꯟꯗ꯭ꯔꯤꯌꯦ
ꯄꯥꯟꯗ꯭ꯔꯤꯍꯦ ꯀꯨꯏ ꯃꯉꯥ ꯁꯨꯗ꯭ꯔꯤ ꯏꯃꯥꯁꯨ
ꯑꯦ ꯅꯪ ꯑꯗꯨꯗꯤ ꯅꯪ ꯀꯌꯥ ꯁꯨꯔꯅꯤ
ꯀꯌꯥ ꯁꯨꯗꯕ ꯃꯥꯟꯕ꯭ꯔꯣ
ꯀꯨꯟꯅꯤꯊꯣꯏ ꯑꯦ
ꯑ
ꯀꯨꯟꯃꯥꯊꯣꯏ ꯌꯥꯧꯔꯝꯅꯤ ꯀꯥ ꯀ
ꯇ꯭ꯋꯦꯟꯇꯤ ꯍꯥꯥ ꯀꯨꯟꯃꯔꯤ ꯅꯠꯇꯦ
ꯀꯨꯟꯅꯤꯊꯣꯏ
ꯇ꯭ꯋꯦꯟꯇꯤ ꯊ꯭ꯔꯤ
ꯀꯨꯟꯃꯥꯊꯣꯏ
ꯅꯪꯗꯤ
ꯍꯥꯏꯔꯑꯃꯦ ꯅꯪ
ꯆ ꯎꯝ ꯆꯨꯖꯨ
ꯍꯥꯥ
ꯇ꯭ꯋꯦꯟꯇꯤ ꯐꯥꯏꯚ
ꯑꯩꯁ ꯌꯥꯝ ꯍꯩꯅꯤ ꯅꯪꯗꯤ ꯀꯅꯥꯅ ꯇꯥꯛꯄꯤꯔꯣ
ꯎꯝ
ꯌꯥꯝ ꯍꯩꯀ ꯃꯤ ꯃꯆꯥꯗꯤ ꯌꯝꯁꯤꯤꯡꯀ
ꯀꯩꯀꯩ ꯍꯣꯠꯅꯔꯤꯒꯦ ꯑꯗꯨꯗꯤ ꯅꯪꯗꯤ ꯒ꯭ꯔꯦꯖꯨꯑꯦꯁꯟ ꯀꯥꯕ ꯂꯣꯏꯔꯦ ꯍꯥꯏꯗꯤ
ꯑꯗꯨ ꯑꯁ ꯑꯩꯅ ꯀꯦꯔꯦꯁꯄꯣꯟꯗꯤꯡ ꯀꯦꯁꯄꯣꯟꯗꯤꯡ ꯊꯝꯃꯅꯦꯗ ꯅꯪꯗꯤ
ꯑꯩꯗꯤ ꯗꯤ ꯑꯦꯝ ꯀꯣꯂꯦꯖꯇ ꯍꯣꯏ
ꯈꯪꯉꯤꯕ ꯂꯥꯏꯔꯤꯛ ꯍꯩꯕꯁꯤꯡꯗꯤ ꯀꯥꯔꯛꯀꯅꯦꯕ ꯍꯥꯏꯕ
ꯅꯠꯇꯦ
ꯂꯩ ꯄꯥꯅꯤꯡꯕꯒꯤ ꯗꯤ ꯑꯦꯝꯗ ꯎꯝ ꯍꯥꯏꯔꯝꯃꯅꯦ ꯑꯩꯈꯣꯏꯗꯤ ꯀꯣꯔꯦꯁꯄꯣꯟꯗꯤꯡ ꯄ ꯇꯝꯔꯒ ꯀꯣꯄꯤ ꯇꯧꯔꯒ ꯄꯥꯁ ꯇꯧꯔꯛꯄꯅꯤꯅ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
ꯅꯣꯏꯗꯤ ꯏ ꯄ ꯄꯥꯅ ꯅꯁꯥ ꯅꯁꯥꯅ ꯈꯪ ꯈꯪꯅ ꯄꯥꯊꯣꯛꯑꯕꯅꯤꯅ ꯂꯥꯟꯊꯣꯛꯄꯅꯤꯅ ꯈꯔ ꯐꯩ ꯌꯥꯏ ꯃꯤ ꯑꯣꯏꯒꯦꯅ ꯃꯤ ꯑꯣꯏꯒꯅꯤ ꯍꯥꯏꯅ ꯇꯝꯈꯤꯕ ꯅꯠꯇ꯭ꯔꯣ ꯅꯣꯏ ꯑꯗꯨꯗ
ꯑ ꯍꯧꯖꯤꯛꯀꯥꯟꯗꯤ ꯀꯩꯀꯩ ꯍꯣꯠꯅꯔꯤꯒꯦ ꯅꯪꯕꯨꯣ
ꯑꯩ ꯍꯧꯖꯤꯛꯀꯥꯟꯁꯦ ꯆꯥꯛ ꯆꯥꯔꯒ ꯑꯗꯨꯝ ꯍꯣꯠꯅꯔꯤꯛꯗ ꯆꯥꯛ
ꯑꯗꯨ ꯅꯠꯇꯦ ꯑꯗꯨ ꯑꯗꯨ ꯅꯠꯇꯋꯥ
ꯀꯥꯏꯍꯣꯅꯔꯨꯅꯤꯁ ꯊꯕꯛ ꯍꯥꯏꯔ ꯍꯟꯅꯔ
ꯑꯗꯨꯗꯤ
ꯑꯁ ꯅꯨꯄꯤꯗꯤ ꯇꯣꯉꯥꯟ ꯊꯝꯃꯗ
ꯌꯨꯝ ꯄꯥꯟ
ꯌꯨꯝ ꯇꯥꯟꯅꯔꯣꯏ ꯄꯥꯈꯜ ꯁꯥꯔꯤ ꯂꯩꯒꯦ
ꯌꯨꯝ ꯄ ꯥꯟꯒ꯭ꯔꯣ
ꯎꯝ ꯄꯥꯝꯕꯗꯤ ꯌꯥꯏ ꯅꯪ ꯀꯩ ꯀꯩ ꯄꯤꯖꯒꯦꯔꯣ
ꯅꯪꯅ ꯊꯥ ꯈꯨꯗꯤꯡ ꯆꯦꯡ ꯕꯣꯔꯥ ꯑꯃꯃꯝꯕꯤꯒꯦ ꯍꯥꯏꯗꯤ ꯊꯤꯒꯦ
ꯑ ꯄꯤꯒꯦ ꯄꯤꯒꯦ ꯁꯤꯔꯣꯅ
ꯍꯣꯏ ꯊꯤꯕꯨꯤ ꯊꯤꯒꯗꯦ ꯅꯪ ꯃꯥꯡꯉꯗꯤꯀꯣ ꯅꯪ ꯃꯤꯡꯗ ꯅꯪ ꯈꯜꯂ
ꯑꯩꯡꯉ ꯀꯅꯥ ꯀꯅꯥ ꯂꯩꯕ꯭ꯔꯣ ꯅꯪꯗꯤ
ꯍꯧꯖꯤꯛ ꯏꯊꯟꯗ ꯂꯩꯌꯦꯦ ꯖꯩꯅꯪ ꯋꯥꯔꯤꯔꯤ ꯀꯥꯟꯅ ꯁꯅꯔ ꯃꯉꯥ ꯁꯋꯦ
ꯑꯥ ꯂꯩꯔꯨꯅꯦ ꯑꯩꯈꯣꯏ ꯈꯔ ꯍꯦꯜꯂꯦ ꯑꯩꯈꯣꯏ ꯈꯔ ꯍꯦꯜꯜꯂꯤꯨꯅꯦ
ꯎꯝ ꯑꯩꯈꯣꯏꯗꯤꯀꯣ ꯑꯩꯈꯣꯏ ꯇꯗ ꯃꯉꯥ ꯑꯩ ꯑꯩꯈꯣꯏꯆꯦ ꯍꯥꯏꯕꯗꯣ ꯑꯩꯈꯣꯏ ꯗꯇꯥ ꯅꯠꯇ꯭ꯔ ꯑꯩꯈꯣꯏ ꯃꯆꯧꯒꯤ ꯃꯆꯥꯅꯨꯄꯤꯒꯤ ꯐꯣꯟꯅꯤꯕ ꯑꯩꯅ ꯄꯥꯏꯔꯤꯁꯦ
ꯎꯝ
ꯑꯩꯈꯣꯏꯗꯤ ꯐꯥꯏꯚ ꯁꯤꯛꯁ ꯎꯝ
ꯑꯁ ꯑꯃ ꯍꯦꯜꯂꯤꯅꯦꯦ
ꯎꯝ
ꯅ ꯑꯦꯈꯔ ꯎꯝ ꯀꯥꯏꯒꯤ ꯊꯣꯔ ꯄꯨꯔꯥ ꯃꯁꯨ ꯑꯁ ꯅꯪ ꯆ ꯑꯔꯣꯏꯕꯤꯗ ꯊꯣꯔꯛꯏꯗ ꯇꯟ ꯇꯟ ꯊꯣꯔꯛꯑꯏ ꯌꯥꯥꯔ
ꯍꯪꯗꯦ
ꯌꯥꯏ ꯃꯉꯥꯅꯦ ꯑꯩꯈꯣꯏꯅ ꯅꯣꯏꯅ ꯇꯔꯨꯛ ꯑꯃ ꯍꯦꯟꯕꯗꯤ ꯀꯩꯁꯨ ꯀꯥꯏꯗꯦꯗ
ꯎꯝ
ꯑꯩꯈꯣꯏꯁꯨ ꯑꯃꯨꯛ ꯄꯣꯛ ꯍꯥꯏꯕꯅ ꯌꯥꯗ꯭ꯔꯕ
ꯍ
ꯐꯩ ꯐꯩ ꯃꯤ ꯌꯥꯝꯃꯤꯁꯨ ꯅꯨꯡꯉꯥꯏꯔꯕꯅꯤ
ꯎ ꯃꯤ ꯌꯥꯝꯕ ꯈ꯭ꯋꯥꯏꯗꯒꯤ ꯅꯨꯡꯉꯥꯏꯕꯅꯦ
ꯎꯝ ꯑꯗꯨꯕꯨꯒ ꯇꯟꯕꯁꯤꯡꯒ ꯅꯤꯥ ꯆꯥꯕ ꯈꯣꯠꯄ ꯑꯗꯨꯗꯤ ꯅꯨꯡꯉꯥꯏꯇꯕꯅꯦ
ꯅꯤꯁꯥ ꯆꯥꯕ ꯂꯩꯇꯦꯗ ꯑꯩꯈꯣꯏꯗꯤ
ꯑ ꯐꯩ ꯑꯩꯈꯣꯏꯁꯨ ꯂꯩꯇꯦꯗ ꯑꯩꯅ ꯆꯥꯗꯦꯗ ꯀꯗꯥꯏꯗꯅꯤꯅꯣ ꯍꯧꯖꯤꯛ
ꯆꯥꯛꯗꯕ ꯃꯥꯜꯂꯤꯦꯗ ꯅꯪꯒꯤ ꯈꯨꯣꯟꯖꯦꯜꯗ ꯑꯣ ꯈꯔ ꯈꯔ ꯊꯛꯄ ꯃꯥꯜꯂꯦꯗ
ꯇꯧꯗꯤꯌꯦ ꯑꯩꯈꯣꯏꯒ ꯑꯩꯈꯣꯏꯗꯤ ꯑꯗꯨꯒꯨꯝꯕ ꯑꯩꯈꯣꯏ ꯏꯄꯥ ꯍꯥꯏꯔꯣ ꯀꯩꯅꯣꯗꯒꯤ ꯀꯩꯅꯣ ꯇꯧꯔꯒ ꯂꯩꯌꯦ ꯑꯗꯨꯗꯤ ꯆꯥꯔ ꯊꯥꯒꯗꯤ ꯏꯁ ꯌꯥꯗꯕꯗ ꯂꯥꯏꯅꯦ ꯁꯥꯎꯅꯤ ꯑꯗꯨꯗꯒꯤꯅꯗ
ꯐꯩꯌꯦ ꯐꯩ
ꯎ ꯐꯩꯕ ꯉꯥꯛꯇꯅꯦ ꯍꯥꯏꯔꯤꯁꯦ ꯐꯠꯇꯕꯗꯤ ꯍꯥꯏꯗꯕꯅꯦ ꯑꯩ ꯅꯪ ꯅꯪꯗꯤ ꯀꯃꯥꯏꯅ ꯇꯧꯔꯅꯤ ꯀꯣꯂꯦꯖꯁꯨ ꯂꯣꯏꯔꯦ ꯍꯥꯏ ꯀꯩꯗꯧꯔꯅꯤ ꯀꯩ ꯍꯣꯠꯅꯔꯤꯒꯦ
ꯃꯁꯇꯔ ꯇꯧꯔꯤ ꯗꯥꯏ ꯇꯝꯔꯤꯌꯦ
ꯑꯁ
ꯇ ꯌꯦ ꯇ ꯀ
ꯑꯁ ꯀꯩ ꯀꯩꯅ ꯑꯩ ꯚꯣꯏꯁ ꯑꯅꯤ ꯇꯥꯏꯅꯤ
ꯍꯥꯥ
ꯑꯩ ꯈꯣꯟꯖꯦꯜ ꯑꯅꯤ ꯇꯥꯏꯌꯦꯕ
ꯀꯩꯒꯤꯅꯣꯅꯦ ꯈꯪꯗꯦꯅꯦ ꯑꯥ ꯇꯥꯏ ꯇꯥꯗꯕ꯭ꯔꯣ
ꯇꯥꯕꯗꯤ ꯇꯥꯏꯑꯌꯦꯈꯣꯟꯁꯦ ꯑꯅꯤ ꯇꯥꯏꯑꯦꯕ ꯑꯁꯦꯡꯕꯅꯦ ꯅꯣꯏꯅ ꯃꯤ ꯑꯩꯈꯣꯟꯅ ꯑꯣꯏ ꯑꯆꯧ ꯑꯁꯥꯡ ꯑꯣꯏꯒꯦ ꯍꯥꯏꯗꯦ ꯍꯣꯏ ꯀꯩꯁꯨ ꯀꯥꯏꯗꯦ ꯆꯥꯛꯁꯥꯡ ꯑꯣꯏꯁꯨ ꯑꯣꯏꯕ ꯉꯝꯗꯦ ꯊꯕꯛ ꯁꯨꯕ ꯉꯝꯗꯦ ꯍꯥꯏꯔꯒ ꯑꯦ ꯃꯁꯇꯔꯗꯨꯗ ꯀꯩꯅꯣ ꯇꯝꯃꯒ ꯄꯥꯝꯃꯨꯏꯗꯅ ꯏꯁꯥꯅ ꯃꯤ ꯑꯣꯏꯒꯦ ꯍꯥꯏꯔꯗꯤ ꯇꯝꯃꯨ ꯀꯩꯁꯨ ꯌꯥꯏꯗꯦꯕ
ꯑꯣꯏꯒꯅꯤ ꯑꯣꯏꯗꯕꯅꯤ ꯍꯣꯠꯅꯔꯤꯁꯦ ꯀꯩꯅꯣ ꯅꯪꯁꯨ
ꯍꯣꯏ ꯍꯣꯏ ꯐꯥꯏ ꯐꯥꯏ ꯑꯩ
ꯑꯗꯨꯃꯥꯏꯅꯗꯤ ꯍꯥꯏꯒꯅꯤꯗ ꯅꯪ
ꯅꯪꯉꯣꯟ ꯅꯪꯉꯣꯟꯗ ꯑꯗꯨꯃꯥꯏꯅ ꯇꯧ ꯑꯗꯨꯃꯥꯏꯅ ꯇꯧꯋꯤ ꯍꯥꯏꯕ ꯅꯠꯇꯦꯗ ꯃꯤ ꯈꯔ ꯂꯩꯗꯅ ꯕꯤ ꯑꯦ ꯑꯦꯝ ꯑꯦ ꯂꯣꯏ ꯇꯝꯕ ꯂꯣꯏꯔꯒ ꯅꯨꯄꯤ ꯃꯌꯨꯝ ꯄꯜꯂꯒ ꯃꯌꯨꯝ ꯄꯥꯟꯕꯁꯨ ꯈꯔ ꯂꯩꯅ ꯑꯗꯨ ꯄꯥꯝꯃꯨꯏ ꯍꯥꯏꯕꯅꯤꯗ
ꯑꯗꯨ ꯆꯨꯝꯃꯦ ꯆꯨꯝꯃꯦ
ꯑꯗꯨ ꯌꯨꯝ ꯄꯥꯟꯅꯕꯗꯤ ꯈꯔ ꯈꯜꯂꯨꯀꯣ ꯅꯪꯁꯨ
ꯑꯗꯨ ꯃꯥꯅ ꯇꯝꯃꯒ ꯌꯨꯝ ꯄꯥꯜꯂꯁꯨ ꯃꯥ ꯃꯥꯒꯤꯗꯗꯤ ꯀꯥꯟꯅꯕ ꯌꯥꯝ ꯂꯩꯒꯅꯤ ꯃꯥꯗꯤ
ꯀꯥꯟꯅꯕ ꯂꯩꯒꯅꯤ ꯑꯗꯨꯕꯨ
ꯃꯥꯒꯤ ꯃꯄꯨꯔꯣꯏꯕ ꯌꯨꯝꯗꯨꯗ ꯀꯩ ꯀꯩꯅꯣ ꯇꯧꯔꯒ ꯈꯔ ꯍꯩꯕ ꯃꯤꯁꯤꯡꯗꯤ ꯑꯗꯨꯝ ꯀꯩꯅꯣ ꯇꯧꯔꯒ ꯂꯩꯒꯅꯤꯗ
ꯑꯣ ꯂꯩꯕꯨꯗꯤ ꯂꯩꯌꯦ ꯈꯪꯉꯦ ꯑꯗꯨꯁꯨ ꯅꯪꯁꯨ ꯑꯗꯨꯃꯥꯏꯅ ꯇꯧꯅꯕ
ꯇꯧꯒꯦ ꯍꯥꯏꯔꯗꯤ ꯑꯆꯧ ꯑꯁꯥꯡ ꯇꯣꯂꯣꯞ ꯆꯥꯕ ꯇꯧꯕꯧꯕ ꯑꯩ ꯉꯥꯏꯔꯝꯒꯦꯕ
ꯍ
ꯑ ꯑꯁꯦꯡꯕ ꯍꯥꯏꯔꯒ ꯑꯗꯨ ꯌꯨꯝ ꯄꯥꯅꯤꯡꯉꯥꯏ ꯌꯨꯝ ꯄꯥꯅꯤꯡꯉꯥꯏꯗꯤ ꯈꯔ ꯈꯜꯂꯨꯀꯣ ꯅꯪꯁꯨ
ꯍꯧꯖꯤꯛ ꯂꯩꯕꯥꯛꯁꯦ ꯁꯥꯔꯤ ꯌꯥꯝꯃꯟꯗꯨꯅ ꯁꯤꯠꯇ꯭ꯔꯦꯕ ꯑꯁꯦꯡꯕ ꯍꯥꯏꯔꯒ ꯑꯩꯈꯣꯏ ꯈꯨꯟꯗ ꯁꯥꯔꯤ ꯌꯥꯝ ꯂꯩꯌꯦ
ꯅꯨꯄꯤ ꯐꯪꯗꯕꯒꯤ ꯑꯣꯏꯔꯝꯅꯤꯗ
ꯅꯨꯄꯤꯁꯨ ꯁꯤꯠꯇ ꯄꯤꯗ ꯂꯩ
ꯑꯩ ꯀꯩꯒꯤꯅꯣꯅꯦ ꯑꯗꯨꯗꯤ
ꯀꯥꯏ ꯅꯅꯤ ꯄꯤꯁ ꯍ ꯁꯤꯠꯇꯇꯦ ꯄꯥꯁ ꯍ ꯁꯤꯇꯦꯈꯣꯏꯔꯝ ꯈꯪꯗ ꯑꯗꯣ ꯍꯧꯖꯤꯛ ꯑꯉꯥꯡꯁꯤꯡ ꯀꯩꯁꯨ ꯇꯧꯕ ꯉꯝꯗ꯭ꯔꯦꯅꯦ
ꯑꯗꯨꯗꯤ ꯌꯦ ꯉꯁꯤꯗꯤ ꯏꯕꯥꯅꯤ ꯅꯨꯡꯇꯤ ꯀꯣꯜ ꯇꯧꯅꯕ ꯇꯥꯔꯦꯗꯅ ꯑꯗꯨꯗꯤ
ꯑꯁ ꯌꯥꯏ ꯅꯪ ꯃꯥꯡꯅꯕꯅꯦꯗꯣ ꯎꯝ ꯎ ꯥꯕ ꯉꯥꯛꯇꯅꯤ ꯑꯩꯈꯣꯏꯗ ꯏꯌꯥ ꯌꯥꯏꯅ ꯅꯨꯡꯁꯤꯔꯛꯑꯦ ꯅꯨꯡꯁꯤ ꯍꯥꯏꯁꯨ ꯌꯥꯏ
ꯍꯥꯏ ꯀꯩ ꯉꯁꯤꯗ ꯑꯗꯨꯝ ꯅꯣꯡ ꯆꯨꯕꯒꯤ ꯋꯥꯔꯤ ꯁꯥꯟꯅꯕ ꯅꯨꯡꯉꯥꯏꯁꯤꯗꯤ
ꯆꯦ ꯑ ꯍꯥ ꯍꯥ
ꯅꯪ ꯅꯨꯡꯉꯥꯏꯇ꯭ꯔꯕꯣ
ꯅꯨꯡꯉꯥꯏꯗ ꯅꯨꯡꯉꯥꯏꯗ
ꯅꯣꯡꯆꯨ ꯅꯣꯡ ꯆꯨꯗ꯭ꯔꯣ
ꯆꯨꯋꯦ
ꯎꯝ ꯑꯗꯨꯗꯒꯤ ꯅꯣꯡ ꯊꯥꯔꯛꯄꯅꯦ ꯅꯪ ꯈꯪꯉꯦ ꯑꯩꯉꯣꯟꯗ
ꯀꯟꯅ ꯊꯥꯔꯛꯑꯣ ꯅꯣꯡꯗꯣ ꯈꯔ ꯇꯞꯃꯜꯂꯦ